ꯎꯝ ꯀꯔꯤ ꯇꯧꯔꯤꯅ
ꯏꯠꯂ ꯇꯔꯂ ꯏꯕꯅꯦ
ꯀꯅꯥ ꯀꯅꯥ
ꯑꯩꯈꯣꯏ ꯏꯃꯥꯒ ꯏꯆꯥꯅꯨꯄꯤꯒ ꯏꯅꯥꯎꯅꯄꯤꯤꯕ ꯌꯥꯝꯃꯦ
ꯑꯁ
ꯑꯩꯁꯨ ꯑꯗꯨꯝ ꯐꯃꯨꯡꯗ ꯂꯩ ꯍꯧꯖꯤꯛꯇ ꯆꯥꯔꯖ ꯄꯦꯡꯕꯅꯦ ꯑꯥ ꯆꯔꯒꯦ ꯆꯥꯔꯦ
ꯎꯝ ꯎꯝ
ꯂꯥꯛ ꯂꯩꯖꯔ ꯆꯁꯥꯏ ꯍꯣꯏ ꯅ ꯄꯨꯡꯨꯡ ꯅꯤꯄꯥꯜ ꯃꯈꯥꯏ ꯑꯁꯤ ꯅꯤꯄꯥꯜ ꯃꯈꯥꯏꯗ ꯂꯩꯖꯕꯅꯦ
ꯑꯣ ꯑꯁꯤꯗꯗꯤ ꯃꯉꯥ ꯃꯈꯥꯏꯗ ꯌꯥꯝ ꯉꯜꯂꯦ
ꯍꯥ
ꯑꯩ ꯉꯁꯤ ꯀꯂ꯭ꯥꯁ ꯆꯠꯇꯦꯗ
ꯑꯣ ꯅꯁꯥ ꯅꯨꯡꯉꯥꯏꯇꯕ꯭ꯔꯣ
ꯎꯝ ꯍꯧꯒꯠꯄ ꯉꯝꯗꯕ
ꯑꯣ ꯅꯣꯡ ꯆꯨꯕ꯭ꯔꯣ
ꯅꯣꯡ ꯅꯨꯡꯗꯥꯡꯗꯤ ꯆꯨꯏ
ꯑꯣꯥ
ꯑꯌꯨꯛ ꯍꯧꯖꯤꯛꯇꯤ ꯃꯝꯃꯦ ꯆꯨꯗꯤ ꯆꯨꯔꯤ ꯉꯥꯏꯈꯣꯀꯣ ꯀꯩ ꯆꯥꯛ ꯆꯥꯏꯌꯦ
ꯉꯁꯤ ꯁꯧꯒꯔꯤ
ꯑꯁ ꯁꯧꯒꯔꯤꯅ ꯍꯥꯎꯋꯤꯗ ꯍꯧꯖꯤꯛ ꯀꯥꯟꯗꯤ
ꯎꯝ ꯁꯧꯒꯔꯤ ꯁꯧꯒ꯭ꯔꯤꯅ ꯍꯥꯎꯋꯦ ꯃꯍꯤ ꯊꯛꯄꯗꯣ ꯑꯁ ꯅꯨꯡꯉꯥꯏ
ꯎꯝ ꯑꯁ ꯆꯥꯛ ꯌꯥꯝ ꯌꯥꯝ ꯆꯥꯏ ꯁꯧꯒꯔꯤ ꯏꯟꯁꯥ ꯆꯥꯏꯗꯤ
ꯎꯝ ꯍꯥꯎꯕ꯭ꯔꯥ ꯍꯥꯎꯇꯕ꯭ꯔꯥ ꯈꯪꯗꯦ ꯑꯩꯒꯤꯗꯤ ꯑꯗꯨꯝ ꯁꯧꯒꯔꯤꯅ ꯍꯥꯎꯋꯦ
ꯎꯝ ꯁꯧꯒꯔꯤ ꯆꯥꯛ ꯆꯥꯔꯗꯤ ꯏꯟꯁꯥꯡ ꯎꯝ ꯃꯍꯤꯁꯨ ꯊꯛꯄ ꯅꯨꯡꯉꯥꯏꯌꯦ ꯆꯥꯛꯁꯨꯨ ꯌꯥꯝ ꯌꯥꯝ ꯆꯥꯕ
ꯎꯝ ꯆꯥꯛꯁꯨ ꯌꯥꯝ ꯆꯥꯈꯔꯦ
ꯑꯩꯈꯣꯏꯗꯤ ꯊꯔꯣꯏ ꯆꯥꯏ ꯉꯔꯥꯡ ꯑꯩꯅ ꯑꯩ ꯉꯔꯥꯡꯗꯣ ꯊꯔꯣꯏ ꯈꯨꯟꯕ ꯆꯠꯄ
ꯑꯣ ꯌꯥꯝ ꯌꯥꯝ ꯂꯩꯕ ꯃꯥꯜꯂꯤꯀꯣ
ꯎꯝ ꯌꯥꯝ ꯂꯩ ꯑꯗꯨ ꯄꯤꯛꯄꯅꯤꯅꯀꯣ
ꯑꯣ
ꯌꯥꯝ ꯈꯨꯟꯗꯦꯗ ꯏꯃꯥꯅ ꯄꯤꯛꯄꯗꯣ
ꯎꯝ ꯑꯣ ꯑꯗꯨꯅ ꯆꯥꯎꯕ ꯀꯥꯟꯗ ꯂꯧ
ꯎꯝ ꯑꯩꯅ ꯎꯝ ꯄꯣꯂꯤꯊꯤꯟꯗ ꯍꯥꯞꯄꯗꯣ ꯃꯥꯅ ꯌꯦꯡꯉꯒ ꯂꯧꯊꯣꯛ
ꯎꯝ ꯅꯆꯥ ꯅꯨꯨꯄꯤꯁꯨ ꯆꯠꯄ ꯃꯥꯜꯂꯦ
ꯑꯥꯎ ꯑꯩꯈꯣꯏ ꯎꯝ ꯏꯅꯥꯎꯅꯨꯄꯤ ꯑꯩꯈꯣꯏ ꯆꯠꯄꯅꯦ ꯏꯅꯝꯃꯥ ꯑꯩꯈꯣꯏ ꯑꯍꯨꯝ ꯆꯠꯄꯅꯦ ꯏꯃꯥ ꯂꯧ ꯆꯠꯄꯗꯀꯣ
ꯑꯣ
ꯑꯩꯈꯣꯏ ꯑꯃꯨꯛ ꯆꯠꯂꯒ ꯑꯩꯈꯣꯏ ꯍꯜꯂꯛ ꯃꯤꯟꯕ ꯈꯪꯗꯦꯗ ꯍꯥꯏꯌꯦ
ꯅꯨꯡꯉꯥꯏꯅꯦ ꯑꯩꯁꯨ ꯂꯩꯔꯗꯤ ꯍꯥꯥ
ꯎꯝ ꯅꯪꯁꯨ ꯂꯩꯔꯗꯤ ꯑꯩꯈꯣꯏ ꯄꯨꯟꯅ ꯆꯠ ꯀꯗꯕ
ꯍꯣꯏ
ꯅꯪꯁꯨ ꯂꯩꯇꯦ ꯏꯃꯥꯟꯅꯕꯤ ꯑꯃꯁꯨ ꯂꯩꯇꯦ ꯏꯊꯟꯇꯅꯤꯅꯦ ꯍꯧꯖꯤꯛꯀꯥꯟꯁꯦ
ꯎꯝ ꯅꯪꯒꯤ ꯅꯅꯥꯎꯅꯨꯄꯤ ꯂꯩꯕꯅꯦ ꯅꯤꯅ ꯅꯨꯡꯉꯥꯏꯒꯅꯤ ꯅꯪꯗꯤ
ꯅꯨꯡꯉꯥꯏ ꯑꯗꯣ ꯍꯌꯦꯡ ꯑꯃꯨꯛ ꯆꯠꯂꯅꯤ ꯍꯥꯏꯕ ꯏꯊꯟꯗ ꯑꯃꯨꯛ ꯇꯥꯔꯅꯤ
ꯑꯣ ꯊꯕ ꯊꯕꯛꯀꯤꯔꯥ
ꯑꯥ ꯃꯥ ꯊꯕꯛ ꯑꯃꯨꯛ ꯂꯩꯒꯦ ꯍꯥꯏꯕ ꯑꯗꯣ ꯊꯕꯛ ꯇꯧꯅꯤꯡꯉꯥꯏ ꯑꯃꯨꯛ ꯊꯣꯛꯆꯜꯂꯒꯦ ꯍꯥꯏꯌꯦ ꯑꯃꯨꯛ ꯏꯊꯟꯇ ꯑꯣꯏꯔꯅꯤꯌꯦ
ꯊꯕꯛ ꯂꯩꯕꯁꯤꯡꯗꯤ ꯑꯗꯨꯝ ꯆꯠꯂꯒ ꯇꯧꯕꯅ ꯐꯩ ꯌꯨꯝꯗ ꯂꯩꯔꯁꯨ ꯀꯔꯤꯁꯨ ꯀꯥꯟꯗ
ꯎꯝ ꯑꯗꯨꯅ ꯐꯥꯏꯗ
ꯎꯝ
ꯍꯧꯖꯤꯛꯀꯥꯟꯗꯤ ꯑꯩꯈꯣꯏ ꯃꯥ
ꯄꯩꯁꯥ ꯅꯤꯅꯤꯉꯥꯏ ꯃꯇꯝ ꯅꯠꯇꯕꯅꯤꯅ ꯀꯣ
ꯑꯗꯨꯗ ꯎꯝꯊꯟ ꯃꯊꯟꯇ ꯑꯗꯨꯝ ꯇꯧꯕ ꯃꯇꯝꯅꯤ ꯍꯣꯡ
ꯁꯥ ꯑꯗꯨ꯭ꯔꯣ
ꯈ ꯑ ꯁꯥꯥ ꯑꯦꯁꯤ ꯊꯥꯔꯒ ꯂꯩꯅꯤ
ꯀꯈꯣꯏ ꯑꯗꯨꯗꯤ ꯃꯩꯁꯨ ꯂꯥꯛꯇꯦ
ꯑꯣ ꯃꯥꯏꯗꯤ ꯂꯥꯛꯑꯦ ꯅꯣꯏ ꯂꯥꯛꯇ꯭ꯔꯗꯤ ꯂꯩꯕ ꯉꯝꯃꯔꯣꯏ ꯁꯤꯗꯗꯤ ꯃꯣꯏ ꯌꯥꯝ ꯋꯥꯏꯑꯦꯕ
ꯎꯝ ꯅꯨꯡꯗꯥꯡꯗꯒꯤ ꯃꯩ ꯂꯥꯛꯇꯕꯅꯦ
ꯎꯝ
ꯍꯧꯖꯤꯛ ꯐꯥꯎ ꯂꯇꯦꯅꯦ ꯀꯔꯤ ꯇꯧꯕꯒꯦꯔꯥ ꯈꯪꯗꯦ ꯎꯝ ꯉꯔꯥꯡꯗꯣ ꯕꯣꯜ ꯌꯦꯡꯕ꯭ꯔꯣ
ꯎꯝꯝ ꯌꯦꯗꯦ ꯅꯪ ꯌꯦꯡꯕ꯭ꯔꯣ
ꯇ꯭ꯔꯤ ꯐꯥꯎ ꯂ ꯏꯇ ꯒ ꯀꯔꯤꯕꯣꯜꯗꯗ
ꯑꯩꯗꯤ ꯌꯦꯡꯗꯦ ꯑꯣ ꯃꯥꯏ ꯂꯥꯛꯇꯕ꯭ꯔꯣ
ꯉꯥꯡ ꯉ ꯂꯥꯛꯇꯕꯅꯦꯦ ꯀꯔꯤꯗꯥꯎꯕꯔ ꯈꯥꯡꯒ
ꯎꯝ ꯅꯍꯣꯡ ꯁꯨꯕꯒꯤ ꯑꯣꯏꯔꯝꯅꯦ
ꯎꯝ ꯅꯣꯡꯁꯨꯈꯤ ꯇꯪꯈꯤ ꯇꯪꯅꯦꯕ ꯆꯨꯕꯗꯣ ꯌꯥꯝ ꯆꯨꯗꯦꯕ ꯑꯁꯤꯗꯗꯤ ꯑꯗꯨꯝ ꯇꯧꯕꯅꯤꯅ ꯈꯪꯗꯦ ꯑꯩꯈꯣꯏ ꯃꯤ ꯃꯌꯥꯝ ꯂꯩꯔꯗꯤꯀꯣ ꯁꯤꯡꯖꯨ ꯆꯥꯔꯒ ꯅꯨꯡꯉꯥꯏꯅ ꯂꯩꯒꯗꯕ
ꯍꯅꯦ
ꯂꯩꯇꯕꯅꯤꯅꯄꯥꯏ ꯂꯩꯇꯣꯏꯅꯦ ꯍꯧꯞꯄꯦ ꯀꯥꯔꯗꯤ
ꯃꯧꯁꯤ ꯀꯎꯅꯥ ꯅꯅꯃ ꯑꯅꯤ ꯅꯪꯒꯤ ꯅꯅꯃ ꯑꯅꯤ ꯂꯩꯌꯦꯅ
ꯑꯁ ꯀꯗꯥꯏ ꯀꯗꯥꯏ ꯆꯠꯈ꯭ꯔꯣꯖꯥꯠꯅꯣ ꯈꯪꯗꯦ ꯂꯝ ꯆ ꯂꯏꯗ ꯎꯝ ꯃꯤ ꯌꯥꯝꯗ꯭ꯔꯗꯤꯀꯣ ꯁꯤꯡꯖꯨꯁꯨ ꯆꯥꯕ ꯅꯨꯡꯉꯥꯏꯕ ꯃꯤ ꯑꯃ ꯈꯛ ꯑꯅꯤ ꯈꯛꯇꯦ ꯑꯩꯁ ꯆꯥꯕ ꯅꯨꯡꯉꯥꯏꯇꯦ
ꯎꯝ ꯎ ꯎꯝ
ꯍꯥ ꯏꯃꯥꯟꯅꯕꯤ ꯑꯃꯗꯣ ꯐꯣꯟ ꯇꯧꯔꯛꯇ꯭ꯔꯣ ꯅꯣꯏꯗ
ꯍꯣꯏ ꯑꯦ ꯉꯁꯥꯏ ꯃꯤꯁꯀꯣꯜ ꯂꯩꯑꯦ ꯑꯩ ꯑꯃꯨꯛ ꯇꯧꯕ ꯄꯥꯏꯈꯠꯇꯦ ꯀꯔꯤꯔ ꯈꯪꯗꯦ ꯀꯔꯤ ꯊꯕꯛ ꯂꯩꯕꯖꯥꯔ
ꯑꯉꯥꯡ ꯁꯦꯟꯅꯕꯅꯤꯅ ꯃꯥꯁꯨ ꯊꯕꯛ ꯌꯥꯝꯔꯝꯒꯅꯤ
ꯎꯝ ꯃꯥꯒꯤ ꯑꯉꯥꯡꯁꯨ ꯀꯞꯄ ꯀꯜꯂꯤ ꯍꯦ
ꯍ ꯍ ꯑꯩꯗꯤ ꯑꯉꯥꯡꯁꯦꯟꯅꯕ ꯇꯜꯂꯤꯗ
ꯃꯇꯝ ꯂꯥꯛꯅꯤ
ꯎꯝ ꯃꯇꯝ ꯂꯥꯛꯔꯁꯨ ꯑꯩꯗꯤ ꯂꯧꯔꯣꯏꯗ
ꯅꯪꯒꯤ ꯅꯨꯄꯥꯒ ꯅꯪꯒꯤ ꯅꯨꯄꯥ ꯌꯥꯝ ꯍꯩꯒꯅꯤ
ꯑ ꯍꯥ-ꯍꯥ
ꯑꯩ ꯈꯪꯉꯦ
ꯅꯪ ꯈꯪꯕ꯭ꯔꯣꯅꯦ
ꯍꯥ ꯈꯪꯉꯦ
ꯈꯪꯉꯤꯗꯤ ꯌꯥꯝ ꯐꯩꯅꯦ ꯑꯩꯐꯥꯎ ꯈꯪꯗꯕꯗ
ꯑꯩ ꯈꯪꯉꯦ
ꯍꯧꯖꯤꯏꯇꯤ ꯀꯅꯥꯥ ꯀꯅꯥ ꯂꯩꯕ꯭ꯔꯣ
ꯎꯝ ꯑꯩꯗꯤ ꯏꯕꯥ ꯍꯩ
ꯅꯪꯒꯤ ꯅꯕꯥꯏꯗꯣ ꯇꯣꯝꯕ꯭ꯔꯣ ꯎ ꯐꯣꯟ ꯌꯦꯡꯔꯒ ꯇꯨꯝꯕ ꯇꯨꯝꯕꯔꯣ ꯑ ꯐꯣꯟ ꯌꯦꯡꯕꯅꯤ ꯍꯧꯖꯤꯛꯀꯥꯟꯗꯤ ꯋꯥꯔꯤ ꯁꯥꯟꯅꯕ ꯐꯥꯎ ꯐꯪꯗ꯭ꯔꯦꯗ
ꯍꯣꯏꯅꯦ
ꯎꯝ ꯅꯣꯏꯁꯨ ꯁꯤꯡꯖꯨ ꯆꯥꯔꯒ ꯅꯨꯡꯉꯥꯏꯅ ꯂꯩꯊꯣꯛꯑꯣ ꯉꯁꯤꯗꯤ ꯁꯟꯗꯦ ꯅꯨꯃꯤꯠꯅꯤꯅ
ꯎꯝ ꯅꯪꯁꯨꯨ ꯆꯥꯎ
ꯎꯝ ꯆꯥꯔꯅꯤ ꯑꯃꯨꯛ ꯂꯩꯔꯗꯤ ꯍꯧꯔꯅꯤ
ꯎꯝ ꯂꯩꯁꯥꯕꯤꯁꯤꯡ ꯀꯧꯋꯣ ꯍꯥ ꯇꯝꯅꯤꯡꯅꯦ
ꯂꯩꯁꯥꯕꯤ ꯍꯧꯖꯤꯛꯀꯥꯟꯗ ꯍꯧꯖꯤꯛꯀꯥꯟ ꯂꯩꯁꯥꯕꯤ ꯂꯩꯇꯦꯗ ꯀꯗꯥꯏ ꯀꯗꯥꯏꯗ ꯆꯥꯈ꯭ꯔ ꯖꯥꯅꯣ ꯈꯪꯗ꯭ꯔꯦ ꯎ ꯐꯥꯎ ꯎꯗꯦꯗ
ꯊꯕꯛ ꯊꯕꯛ ꯃꯥ ꯃꯥꯒꯤ ꯊꯕꯛ ꯂꯩꯕꯒꯤ ꯑꯣꯏꯔꯝꯅꯤ
ꯎꯝ ꯑꯗꯨ ꯑꯣꯏꯔꯝꯅꯤ ꯂꯩꯕ ꯅꯨꯡꯉꯥꯏꯇ꯭ꯔꯦꯗ ꯁꯥ ꯌꯦ
ꯐꯦꯟ ꯊꯥ ꯑꯣ ꯃꯥꯏ ꯃꯥꯏꯗꯤ ꯂꯥꯛꯄ꯭ꯔꯣ
ꯃꯥꯏ ꯂꯥꯛꯇꯕꯒꯤ ꯐꯦꯟꯁꯨ ꯊꯥꯕ ꯌꯥꯇꯔꯦ ꯃꯄꯥꯟꯗ ꯀꯣꯏꯆꯠ ꯆꯠꯂꯒ ꯂꯩꯕꯅꯦ
ꯑꯣꯥ
ꯑꯃꯃꯨꯛ ꯇꯨꯝ ꯑꯃꯃꯨꯛ ꯍꯧꯒꯠꯂꯒꯆꯠ ꯑꯗꯨꯝ ꯇꯧꯔꯒ ꯂꯩꯕꯅꯦ ꯎꯝ ꯁꯥꯕꯅꯤꯅ ꯂꯩꯕ ꯅꯨꯡꯉꯥꯏ
ꯎꯝ ꯅꯣꯏ ꯂꯧ ꯂꯤꯡꯕꯔꯣꯏ ꯂꯣꯏꯌꯦꯗꯅ
ꯑꯥ ꯂꯣꯏꯔꯦ
ꯎꯝ
ꯎꯝ
ꯅꯣꯏ ꯅꯅꯦ ꯍꯣꯏꯗꯤ ꯀꯗꯥꯏ ꯆꯠꯈ꯭ꯔꯞꯆꯅꯣ ꯃꯈꯣꯟ ꯇꯥꯗꯦꯅꯦ
ꯎꯝ ꯂꯩꯌꯦ꯫
ꯃꯥ ꯃꯥꯒꯤ ꯀꯥꯗ ꯂꯩ ꯑꯩꯈꯣꯏꯗꯤ ꯑꯗꯨꯝ, ꯀꯥ ꯀꯥꯗ ꯑꯗꯨꯝ ꯂꯩꯔꯒ ꯂꯩ ꯇꯨꯝꯔꯒ ꯂꯩꯕꯅꯦ꯫ ꯆꯥꯛ ꯆꯕ ꯂꯣꯏꯏꯔꯗꯤ ꯎꯝ꯫
ꯋꯥꯔꯤ ꯐꯥꯎ ꯁꯥꯕ ꯁꯪꯗ꯭ꯔꯦꯗ ꯅꯣꯏꯗꯤ꯫
ꯍꯣꯏ ꯑꯩꯅ ꯑꯗꯨꯝ ꯍꯥꯏꯕ ꯑꯩ ꯋꯥꯔꯤ ꯑꯩ ꯋꯥꯁꯨ ꯉꯥꯡꯅꯤꯡꯗꯦ ꯑ ꯏꯃꯥ ꯑꯩꯗꯤ ꯄꯪꯉꯥꯡ ꯉꯥꯡꯗꯦ ꯍꯥꯏꯌꯦꯕ ꯑꯗꯨꯝ ꯑꯗꯨꯝ ꯇꯧꯒꯅꯨ ꯍꯥꯏꯃ ꯇꯜꯂꯦ ꯍꯥꯏ
ꯀꯔꯤꯒꯤ ꯇꯥꯟꯕꯅꯣ
ꯈꯪꯗꯦ ꯑꯗꯨꯝ ꯋꯥ ꯉꯥꯡꯔꯗꯤ ꯀꯔꯤ ꯀꯔꯤꯔ ꯈꯪꯗꯦ
ꯍꯥꯥ
ꯋꯥ ꯉꯥꯡꯅꯤꯡꯗꯦ ꯑꯗꯨꯝ ꯎꯝ ꯋꯥ ꯉꯥꯡꯔꯗꯤ ꯁꯣꯏꯕꯁꯨ ꯂꯩꯌꯦ
ꯑꯗꯨꯅ ꯂꯣꯟꯅ ꯐꯔꯦ
ꯋꯥꯔꯤ ꯁꯥꯔꯒ ꯂꯩꯕꯗꯨ ꯅꯨꯡꯉꯥꯏꯕꯅꯤꯗ ꯀꯔꯤꯒꯤꯅꯣ ꯅꯪꯁꯨ
ꯍꯣꯏ ꯈꯔ ꯈꯔ ꯑꯗꯨꯝ ꯁꯥꯗꯤ ꯁꯥꯌꯦ ꯑꯗꯨꯕꯨ ꯎꯝ
ꯎꯝ ꯑꯩꯈꯣꯏ ꯂꯣꯟꯒ ꯃꯣꯏ